ꯇꯥꯕ꯭ꯔꯣ
ꯇꯥꯔꯕꯣ
ꯇꯥꯔꯦ ꯇꯥꯔꯦ ꯅꯪ ꯇꯥꯕ꯭ꯔꯣ
ꯑꯣ ꯇꯥꯔꯦ ꯇꯥꯔꯦ ꯅꯣꯏ ꯋꯥꯛꯀꯤꯡ ꯍꯂꯛꯄ ꯀ꯭ꯌꯥꯝ ꯀꯨꯏꯔꯒꯦ
ꯑꯣ ꯋꯥꯀꯤꯡ ꯍꯜꯂꯛꯄ ꯀꯨꯏꯗ꯭ꯔꯤꯌꯦ ꯍꯧꯖꯤꯛ ꯋꯥꯏꯗ
ꯑꯣ ꯍꯧꯖꯤꯛ ꯋꯥꯏꯗ ꯑꯣꯏꯔꯤꯌꯦ ꯍꯜꯂꯛꯑꯦ ꯍꯜꯂꯛꯑꯒ ꯀꯩꯅꯣ ꯇꯧꯔꯤ ꯑ ꯆꯥꯛꯇꯣ ꯊꯣꯡꯁꯤꯔꯅ ꯇꯧꯕꯅꯦ ꯆꯥꯛꯄꯨꯗꯤ ꯊꯥꯡꯒꯠꯈꯔꯦ ꯑꯗꯨꯏꯗꯨꯒꯅꯦ ꯏꯟꯁꯥꯡꯕꯨꯗꯤ ꯊꯣꯡꯉꯔꯣꯏ ꯇꯨ ꯊꯣꯡꯉꯔꯣꯏꯗꯕꯅꯤꯅ ꯀꯩꯅꯣ ꯑꯣꯏꯅ ꯇꯧꯔꯁꯦꯅ ꯌꯦꯔꯨꯝ ꯑꯣꯏꯅ ꯉꯧꯔꯁꯤ ꯑꯅ ꯇꯧꯔꯤꯌꯦ
ꯅꯪꯗꯤ ꯀꯃꯥꯏꯅ ꯇꯧꯗꯣꯔꯦ ꯉꯁꯤ ꯆꯥꯛ ꯏꯟꯖꯥꯡꯒꯗꯤ ꯆꯥꯔꯕ ꯑꯣ ꯅꯪꯕꯣ
ꯍꯥꯏꯕꯗꯤ ꯁꯤꯡꯖꯨ ꯆꯥꯔꯨꯕꯩ ꯑꯩ ꯗꯣ ꯄꯨꯛ ꯄꯤꯛ ꯊꯟꯕ ꯇꯧꯔꯤꯕ ꯆꯥꯔꯦ
ꯎꯝ ꯑꯣ ꯁꯤꯡꯖꯨꯅ ꯀꯅꯥ ꯀꯅꯥ ꯆꯥꯔꯤꯅꯣ ꯀꯅꯥ ꯀꯥꯏꯗ ꯆꯥꯔꯛꯏꯅꯣ ꯅꯪꯕꯨ ꯁꯤꯡꯖꯨꯗꯨꯕꯨ ꯕꯨ
ꯑꯈꯣꯏ ꯏꯃꯥꯟꯅꯕꯤ ꯑꯃ ꯑꯥꯏ ꯏꯂꯚꯦꯟꯗꯒꯤ ꯏꯃꯥꯟꯅꯕꯤ ꯑꯈꯣꯏ ꯑꯍꯨꯝ ꯃꯔꯤ ꯀꯔꯤ ꯇꯧꯔ ꯆꯥꯕꯅꯦ ꯃꯣꯏꯅ ꯁꯤꯡꯖꯨꯗꯨꯨ ꯆꯥꯅꯤꯡꯉꯤ ꯆꯥꯅꯤꯡꯉꯤ ꯆꯥꯁꯦꯅ ꯍꯥꯏꯕꯗꯤ ꯆꯥꯛ ꯑꯃꯨꯛ ꯊꯣꯡꯒꯠꯂꯒ ꯃꯣꯏ ꯏꯂꯚꯦꯟꯒꯤꯗꯤ ꯆꯥꯛꯇꯣ ꯄꯤꯕ ꯑꯗꯨꯅ ꯃꯥꯏ ꯆꯦꯡꯁꯨ ꯃꯌꯥꯝ ꯂꯩ ꯆꯥꯁꯨ ꯄꯣ ꯆꯦꯟ ꯈꯛꯇ ꯑꯗꯨꯃꯥꯏꯅ ꯆꯥꯔꯦ ꯑꯗꯩ ꯑꯩꯗꯣ ꯉꯁꯥꯏ ꯅꯣꯏ ꯀꯥꯗꯩ ꯍꯟꯈ꯭ꯔꯒ ꯇꯨꯝ ꯑꯦ ꯑꯗꯩ ꯍꯧꯒꯠꯂꯛꯄ ꯀꯨꯏꯗ꯭ꯔꯤ ꯑꯗꯣ ꯅꯉꯣꯟꯗ ꯀꯩꯅꯣꯝ ꯍꯪꯒꯦꯅ ꯑꯗꯨꯏ ꯁꯨꯝ ꯍꯪꯉꯛꯑꯝꯕꯅꯦ
ꯑꯣ ꯍꯣꯏꯅꯦ ꯑꯩꯈꯣꯏꯁꯨ ꯋꯥꯏ ꯅꯪꯁꯦ ꯎꯅꯗꯕꯁꯨ ꯀꯨꯏꯔꯦ ꯑꯗꯩ ꯑꯩꯗꯤꯁꯨꯝ ꯊꯦꯡꯅꯗꯕꯁꯨ ꯀꯨꯏꯔꯦ ꯀꯃꯥꯏ ꯀꯃꯥꯏꯅ ꯇꯧꯔꯨꯔꯤꯅꯣ ꯅꯪꯕꯨ ꯅꯁꯥ ꯁꯨꯝ ꯅꯨꯡꯉꯥꯏꯔꯤꯕ ꯍꯛꯆꯥꯡꯗꯤ ꯅꯥ ꯌꯦꯛꯄ ꯈꯣꯠꯄꯗꯤ ꯀꯩꯝꯇ ꯌꯥꯎꯗꯕ꯭ꯔꯥ ꯀꯃꯥꯏ ꯀꯃꯥꯏ ꯇꯧꯔꯤ
ꯈꯪꯗꯦ ꯑꯗꯨꯅꯤ ꯎꯅꯗꯕꯁꯨ ꯀꯨꯏꯔꯦ ꯑꯝꯛꯇꯪ ꯄꯨꯟꯒꯦ ꯇꯧꯕꯁꯨ ꯐꯪꯗꯦ ꯑꯅꯥ ꯑꯌꯦꯛꯄ ꯊꯣꯏꯗꯣꯛ ꯊꯣꯏꯗꯣꯛꯄꯗꯤ ꯌꯥꯎꯗꯦ ꯑꯗꯨꯝ ꯑꯗꯨꯝ ꯄꯪꯂꯩ ꯂꯩꯔꯤ ꯍꯥꯏꯇꯥꯔꯦ ꯅꯪꯗꯤ ꯀꯩꯁꯨ ꯍꯥꯏꯗꯤ ꯊꯣꯏꯗꯣꯛꯄ ꯑꯅꯥ ꯌꯥꯎꯗꯕ ꯅꯠꯇ꯭ꯔꯣ
ꯎꯝ ꯌꯥꯎꯗꯦ ꯌꯥꯎꯗꯦ ꯑꯩꯁꯨ ꯌꯥꯎꯇꯦ ꯍꯣꯏ ꯑꯗꯣ ꯍꯌꯦꯡ ꯅꯣꯡꯃ ꯑꯃ ꯍꯥꯏꯅꯔꯒ ꯅꯣꯡꯃ ꯑꯝꯇ ꯄꯨꯟꯁꯦ ꯑꯩꯁꯦ ꯅꯥꯕ ꯍꯥꯏꯁꯦ ꯑꯩꯗꯤ ꯆꯤꯐꯦꯠ ꯆꯤꯐꯦꯠ ꯅꯥꯕꯤꯁꯦ ꯈꯔ ꯇꯧꯋꯦꯕ ꯑꯗꯣ ꯍꯧꯖꯤꯛꯄꯨꯗꯤ ꯈꯤꯇꯪ ꯐꯔꯛꯑꯕ ꯃꯥꯜꯂꯦ ꯏꯁꯥꯁꯦ ꯑꯗꯨꯕꯨꯗꯤ ꯃꯈꯥ ꯇꯥꯅ ꯅꯥꯕ ꯈꯣꯠꯄꯕꯨꯗꯤ ꯇꯧꯈꯤꯗ꯭ꯔꯦ ꯑꯗꯨ ꯐꯩꯌꯦ ꯌꯥꯝ ꯅꯥꯗ꯭ꯔꯤ ꯅꯪꯁꯨ ꯅꯥꯗ꯭ꯔꯉꯥꯏ ꯇꯧ
ꯑꯣ ꯅꯪꯁꯨ ꯅꯥꯗ꯭ꯔꯉꯥꯏ ꯇꯧ ꯍꯥꯏ ꯅꯥꯍꯟꯒꯅꯣ ꯅꯥꯗ꯭ꯔꯤꯗꯣ ꯐꯔꯕꯅꯤ ꯆꯤꯐꯦꯠ ꯆꯤꯐꯦꯠꯇꯨꯁꯨ ꯅꯥꯍꯟꯒꯅꯣ ꯅꯥꯗꯕ ꯍꯥꯏꯁꯤꯅ ꯈ꯭ꯋꯥꯏꯗꯒꯤ ꯁꯣꯏꯗ꯭ꯔꯦ ꯑꯥꯕꯨ ꯅꯥꯔꯗꯤ ꯀꯩꯌꯝ ꯉꯝꯗ꯭ꯔꯦ
ꯍꯣꯏ ꯍꯣꯏ ꯆꯨꯝꯃꯦ ꯑꯗꯨꯅꯦ ꯅꯥꯔꯗꯤ ꯎꯝ ꯅꯥꯔꯗꯤ ꯀꯩꯝꯇꯁꯨ ꯆꯠꯊꯣꯛꯠ ꯈꯣꯠꯅꯤꯡꯕꯁꯨ ꯄꯣꯛꯇꯦ ꯑꯗꯩꯗꯤ ꯊꯕꯛ ꯀꯩꯀꯥ ꯇꯧꯔꯁꯨ ꯅꯨꯡꯉꯥꯏ ꯇꯦ ꯑꯗꯩ ꯑꯩ ꯅꯥꯕ ꯍꯥꯏꯁꯦ ꯏꯃꯨꯡꯒꯤ ꯃꯤꯁꯨ ꯂꯣꯏ ꯆꯦꯟꯅꯩꯗꯅ ꯑꯗꯨꯃꯥꯏꯅ ꯇꯧꯕꯅꯤꯅ ꯏꯅꯨꯡ ꯅꯨꯡꯉꯥꯏ ꯇꯦꯕ ꯑꯗꯣ ꯅꯥꯗꯅ ꯂꯩꯕꯅ ꯐꯩ ꯍꯛꯆꯥꯡ ꯐꯕꯁꯤꯅ ꯂꯟꯅꯤ
ꯅꯣꯏ ꯅꯃꯥꯟꯅꯕꯤꯉꯩꯗꯣ ꯑꯃꯐꯥꯎ ꯂꯩꯇ꯭ꯔꯕꯣ ꯃꯈꯣꯟ ꯃꯋꯥꯒ ꯇꯥꯗꯦ ꯏꯆꯤꯛ ꯆꯤꯛꯑꯦ
ꯂꯩꯑꯦ ꯂꯩꯌꯦ ꯑꯩꯅꯅꯦ ꯂꯥꯡꯒꯅꯣꯅ ꯍꯥꯏꯔꯕ ꯍꯥꯏꯗꯤ ꯑꯩꯈꯣꯏꯁꯦ ꯁꯨꯝ ꯋꯥꯁꯦ ꯈꯔ ꯌꯥꯝ ꯎꯝ ꯉꯥꯡ ꯍꯥꯏꯗꯤ ꯁꯨꯝ ꯋꯥꯔꯤ ꯁꯟꯅꯕꯁꯦ ꯑꯩꯅ ꯁꯨꯝ ꯍꯥꯏ ꯀꯥꯟ ꯅꯪꯅ ꯎꯝ ꯎꯝ ꯈꯨꯝꯃꯛꯄꯗꯣ ꯌꯥꯕꯨꯗꯤ ꯐꯩꯌꯦꯕ ꯇꯥꯏꯌꯦꯕ ꯑꯗꯨꯝ ꯅꯪꯅ ꯇꯥꯏꯌꯦꯗꯣ ꯈꯪꯉꯦꯕꯀꯣ ꯑꯗꯣꯏꯁꯨ ꯑꯩꯅ ꯋꯥꯡꯉ ꯏꯕꯥꯅꯤꯗꯣ ꯉꯥꯡꯖꯤꯟꯃꯤꯟꯅꯗ꯭ꯔꯒꯗꯤ ꯁꯨꯝ ꯅꯨꯡꯉꯥꯏꯗꯅ ꯋꯥꯔꯤ ꯁꯥꯟꯅꯕꯗ ꯑꯗꯨꯢꯗꯨꯒꯤ ꯑꯩꯅ ꯑꯗꯨꯝ ꯍꯣꯏ ꯑꯗꯨꯗꯨꯒꯤ ꯑꯩꯅ ꯃꯣꯏꯗꯨꯁꯨ ꯂꯥꯡꯒꯅꯣ ꯃꯥꯁꯨ ꯁꯨꯝ ꯇꯥꯗ꯭ꯔꯗꯤ ꯅꯨꯡꯉꯥꯏꯇꯦꯅ ꯑꯩꯅ ꯂꯥꯡꯒꯅꯣꯅ ꯅ ꯂꯥꯡꯍꯟꯗꯕ ꯑꯗꯩ ꯑꯩꯁꯦ ꯃꯄꯥꯟꯗ ꯊꯣꯛꯑꯒꯁꯨ ꯋꯥꯔꯤꯁꯦ ꯁꯥꯟꯅꯕ ꯅꯪꯒꯁꯦ ꯑꯗꯨꯒꯤꯅꯦ ꯑꯗꯣ ꯅꯪꯗꯤ ꯀꯅꯥ ꯀꯅꯥ ꯂꯩꯒꯦ ꯀꯃꯥꯏ ꯀꯃꯥꯏ ꯇꯧꯒꯦ
ꯑꯩ ꯍꯧꯖꯤꯛ ꯏꯇꯣꯝꯗ ꯂꯩꯌꯦ ꯑꯩꯁ ꯁꯤ ꯀꯩꯅꯣ ꯉꯁꯥꯏ ꯃ ꯀꯥꯎꯏꯅꯦ ꯑꯩꯁꯦ ꯆꯝꯐꯨꯠꯁꯦ ꯐꯨꯠꯈ꯭ꯔꯒꯅꯦ ꯁ꯭ꯋꯥꯏꯗ ꯃꯪ ꯇꯥꯔꯪ ꯑꯃꯗ ꯐꯣꯟꯌꯦ ꯌꯦꯡꯉꯤꯉꯩꯗ ꯋꯥꯠꯄꯨꯗꯤ ꯋꯥꯠꯈꯤꯅꯤ ꯉꯍꯥꯛ ꯆꯝꯐꯨꯠ ꯐꯨꯠꯂꯤꯁꯤ ꯄꯨꯡꯀꯥꯎ ꯀꯥꯎ ꯆꯝꯐꯨꯠꯁꯦ ꯈꯣꯡꯗ꯭ꯔꯨꯝꯅꯦ ꯗꯥꯁꯥꯀꯨꯁꯅꯦ ꯑꯗꯩ ꯑꯩ ꯆꯝꯐꯨꯠ ꯍꯋꯥꯏ ꯑꯝ ꯂꯩꯕꯗꯣ ꯑꯗꯨꯏꯗꯨꯒ ꯈꯔ ꯌꯥꯟꯖꯤꯟꯅꯔꯒ ꯐꯨꯠꯂꯦ ꯑꯩꯅ ꯆꯐꯨꯠꯁꯦ ꯍꯦꯛꯇ
ꯍꯥꯎꯕꯅꯦ ꯍꯥꯎꯕꯅꯦ ꯑꯗꯨ ꯆꯝꯐꯨꯠ ꯀꯨꯝꯕ ꯆꯥꯕꯁꯨ ꯍꯛꯆꯥꯡꯁꯨ ꯐꯩ ꯍꯥꯎꯁꯨ ꯍꯥꯎꯋꯤꯗꯅ
ꯎꯝ
ꯍꯣꯏ ꯑꯗꯣ ꯑꯩꯈꯣꯏꯁꯨ ꯕꯦꯂꯦꯟꯗ꯭ꯔꯤꯕꯨꯗꯤ ꯉꯥꯜꯂꯤꯕ ꯕꯦꯂꯦꯟꯗ꯭ꯔꯤ ꯑꯉꯥꯟꯕ ꯆꯥꯕꯗꯨꯁꯨ ꯁꯨꯝ ꯅꯨꯡꯉꯥꯏꯗꯅ ꯍꯥꯏꯗꯤ ꯐꯁꯨ ꯐꯩ ꯍꯥꯏꯕꯅꯦꯕ ꯑꯗꯨꯏꯗꯣ ꯑ ꯍꯥꯎꯁꯨ ꯍꯥꯎꯕ ꯑꯗꯨꯏꯗꯨꯅ ꯕꯦꯂꯦꯟꯗ꯭ꯔꯤꯗꯣ ꯑꯗꯨꯏꯗꯣ ꯎꯝ ꯉꯥꯜꯂꯦ ꯉꯥꯜꯂꯒ ꯑꯗꯨ ꯑꯣꯏꯅ ꯆꯥꯔꯒꯦ ꯇꯧꯕ ꯑꯩꯁꯨ ꯄꯨꯛꯁꯤ ꯌꯥꯝ ꯅꯨꯡꯉꯥꯏꯇꯦꯕ ꯄꯨꯛꯁꯤ ꯁꯨꯝ ꯆꯤꯛꯂꯤ ꯅꯥꯔꯤ ꯆꯤꯛꯂꯤ ꯅꯥꯔꯤ ꯇꯧꯔ ꯂꯩꯕ ꯃꯣꯔꯣꯛ ꯈꯔ ꯆꯥꯁꯟꯕꯒꯤ ꯑꯣꯏꯔꯝꯗꯧꯕ ꯃꯥꯜꯂꯦꯕ ꯑꯗꯨꯏꯗꯨ ꯒꯤꯅꯦ ꯀꯩꯅꯣ ꯇꯧꯒꯦꯅ ꯇꯧꯕꯅꯦ ꯎꯝ ꯑꯆꯝꯕꯁꯦ ꯑꯣꯏꯅ ꯁꯥꯔꯒꯦꯅ ꯇꯧꯔꯤ
ꯑꯣ ꯑꯣ ꯐꯩ ꯐꯩ ꯑꯆꯝꯕꯁꯨ ꯆꯥꯗꯣꯅꯦ ꯑꯆꯝꯕ ꯆꯥꯕ ꯍꯥꯏꯁꯤꯅ ꯏꯐꯗ ꯐꯩ ꯄꯨꯛꯁꯨ ꯅꯨꯡꯉꯥꯏ ꯊꯥꯎ ꯊꯨꯝ ꯍꯥꯏꯁꯦ ꯆꯤꯟꯗꯗꯤ ꯍꯥꯎꯖꯕ ꯑꯗꯨ ꯄꯨꯛ ꯅꯨꯡꯗꯗꯤ ꯍꯦꯛꯇ ꯅꯨꯡꯉꯥꯏꯔꯛꯇꯦꯅꯦ ꯆꯥꯁꯤꯜꯂꯨꯔꯒ ꯊꯥꯎ ꯊꯨꯝ ꯃꯣꯔꯣꯛꯀꯤ ꯊꯕꯛꯁꯦ ꯔꯗꯤ ꯆꯥꯅꯤꯡꯉꯛꯄ ꯆꯥꯅꯤꯡꯉꯛꯀꯅꯣꯗꯤ ꯌꯥꯗꯦꯕ
ꯆꯥꯅꯤꯡꯉꯦ ꯃꯣꯔꯣꯛꯁꯤꯁꯨꯅꯦ ꯆꯥꯕꯗ ꯃꯣꯔꯣꯛ ꯆꯥꯕꯗ ꯃꯣꯔꯣꯛ
ꯆꯥꯕꯗ ꯃꯣꯔꯣꯛ ꯌꯥꯎꯗ꯭ꯔꯗꯤ ꯍꯤꯡ ꯉꯝꯃꯔꯣꯏ ꯄꯨꯁꯤꯁꯦ
ꯉꯝꯗ꯭ꯔꯦ ꯉꯝꯗ꯭ꯔꯦ ꯃꯣꯔꯣꯛꯁꯦ ꯗꯨꯝ ꯎ ꯃꯣꯔꯣꯛꯁꯤꯒꯤ ꯃꯥꯒꯤ ꯃꯍꯥꯎ ꯑꯃ ꯇꯣꯞ ꯇꯣꯞꯄ ꯑꯃ ꯊꯣꯛꯂꯛꯇ꯭ꯔꯣꯅꯦ ꯍꯦꯛꯇ ꯑꯗꯨ ꯗꯨꯝ ꯆꯥꯔꯨꯔꯗꯤ ꯍꯦꯛꯇ ꯀꯩ ꯍꯥꯏꯅꯤ
ꯁꯤꯡꯖꯨ ꯑꯝꯇ ꯆꯥꯔꯦ ꯃꯥꯁꯤ ꯌꯥꯎꯗ꯭ꯔꯗꯤ ꯍꯣꯏ ꯃꯍꯥꯎ ꯋꯥꯎ ꯋꯥ ꯄꯒꯨꯝ ꯀꯣ ꯃꯣꯔꯣꯛꯀꯤ ꯃꯣꯔꯣꯛ ꯆꯞ ꯃꯥꯟꯅꯔꯁꯨ ꯎ ꯃꯣꯔꯣꯛꯅ ꯍꯦꯟꯅ ꯃꯍꯥꯎ ꯍꯥꯎꯕꯒꯨꯝ ꯇꯧꯋꯦ ꯍꯥꯏꯕ ꯍꯦꯛꯇ
ꯎ ꯃꯣꯔꯣꯛꯁꯤꯅ ꯀꯔꯤ ꯃꯌꯥꯏ ꯄꯨꯕꯅꯣ ꯈꯪꯗꯦ ꯃꯥꯁꯨ ꯎꯃꯣꯔꯣꯛꯁꯦ ꯌꯥꯝ ꯍꯥꯎꯋꯤꯗ
ꯗꯨꯏꯗꯨꯅ ꯎꯃꯣꯔꯣꯛ ꯁꯤꯗ ꯌꯥꯎꯍꯟꯅꯤꯡꯉꯦꯕ
ꯑꯣ ꯅꯣꯏ ꯋꯥꯛꯀꯤꯡꯗꯨ ꯀꯥꯏ ꯀꯥꯏ ꯌꯧꯉꯩ ꯆꯠꯂꯨꯔꯒꯦ ꯀꯩꯀꯩ ꯂꯝ ꯌꯧꯔꯨꯔꯕ ꯋꯥꯀꯤꯡꯗꯨ ꯀꯔꯤ ꯀꯔꯤ ꯂꯝ ꯌꯧꯔꯨꯔꯒꯦ
ꯒꯦꯠ ꯐꯥꯎꯕ ꯆꯠꯂꯨꯔꯦ ꯑꯗꯨꯏꯗꯨꯒ ꯇꯪꯈꯥꯏ ꯑꯃ ꯈꯣꯛꯇꯣꯛꯑꯦ
ꯑꯥ
ꯁꯦ ꯌꯧ ꯌꯧꯔꯨꯔꯦ ꯑꯗꯨꯗꯨꯒ ꯀꯩꯅꯣ ꯇꯧꯔꯦ ꯑꯝ ꯄꯥꯅꯤ ꯄꯨꯔꯤ ꯆꯥꯁꯦꯅ ꯍꯥꯏꯅꯩꯌꯦ ꯗ ꯄꯥꯅꯤ ꯄꯨꯔꯤꯗꯣ ꯑꯩꯗꯤ ꯏꯁꯥꯗꯣ ꯍꯥꯏꯗꯤ ꯀꯩꯅꯣ ꯇꯧꯗ꯭ꯔꯕꯅꯤꯅ ꯑꯩꯗꯤ ꯑꯥꯏꯁ ꯀ꯭ꯔꯤꯝ ꯑꯣꯏꯅ ꯆꯥꯔꯒꯦꯅ ꯑꯥꯏꯁ ꯀ꯭ꯔꯤꯝ ꯆꯥꯔꯦꯕ ꯄꯨꯔꯤ ꯆꯥꯔꯦ ꯉꯥꯏꯑꯦꯕ ꯑꯩꯁꯨ ꯐꯝꯃꯒ ꯑꯗꯨꯝ ꯆꯥꯕꯨꯗꯤ ꯉꯥꯏꯔꯒ ꯂꯩꯔꯦ ꯍꯥꯏꯗꯤ ꯇꯧꯗ꯭ꯔꯥꯕ ꯑꯩꯗꯤ ꯑꯃꯨꯛ ꯍꯧꯖꯤꯛꯀꯤ ꯆꯥꯁꯤꯟꯅꯤꯡꯗ꯭ꯔꯕ ꯑꯗꯨꯏꯗꯨꯒꯤ ꯆꯥꯔꯛꯇꯦ ꯑꯗꯣ ꯑꯥꯏꯁ ꯀ꯭ꯔꯤꯝ ꯈꯔꯅꯦ ꯑꯗꯩ ꯄꯅꯤꯄꯨꯔꯤꯗꯨꯅꯦ ꯑꯗꯨ ꯆꯥꯔꯦ ꯆꯥꯔꯒ ꯑꯗꯨꯝ ꯍꯜꯂꯛꯑꯦꯗ ꯑꯇꯣꯞꯄ ꯆꯠꯂꯛꯇ꯭ꯔꯦ ꯑꯗꯨꯒ ꯖꯤꯝ ꯑꯃꯁꯨ ꯂꯩꯌꯦꯕ ꯑꯩꯈꯣꯏꯒꯤ ꯖꯤꯝ ꯁꯥꯟꯅꯕ ꯃꯌꯥꯝꯒꯤ ꯑꯣꯄꯟ ꯆꯤꯅꯃꯠ ꯖꯤꯟ ꯍꯥꯏ ꯖꯤꯝ ꯍꯥꯏꯕ ꯑꯃ ꯑꯗꯨꯗꯁꯨ ꯑꯩꯈꯣꯏꯁꯦ ꯀꯩꯅꯣ ꯇꯧꯔꯛꯑꯦ ꯁꯥꯟꯅꯔꯦ
ꯑꯣ ꯍꯛꯆꯥꯡ ꯍꯛꯆꯥꯡ ꯑꯈꯣꯏ ꯆꯥꯁꯤꯜꯂꯨꯔꯒꯁꯨꯀꯣ ꯏꯁꯥꯗꯣ ꯐꯅꯕ ꯑꯃꯨꯛ ꯉꯥꯏꯍꯥꯛ ꯂꯦꯡ ꯑꯣꯠꯇꯅ ꯇꯧꯔꯝꯃꯤꯅꯦꯕ ꯆꯥ ꯑꯖꯤꯟꯗꯨꯗ
ꯃꯥꯅꯦ ꯃꯥꯅꯦ ꯑꯗꯩꯗꯤ ꯍꯧꯖꯤꯛ ꯑꯩ ꯁꯨꯅꯦ ꯑꯩꯖꯦ ꯏꯖꯥꯁꯦ ꯁꯨꯝ ꯅꯨꯡꯉꯥꯏꯇꯕꯁꯤꯗ ꯍꯧꯖꯤꯛꯇꯣ ꯈꯤꯇꯪ ꯇꯧꯕꯗꯩꯗꯤ ꯎꯝ ꯑꯩꯅ ꯅꯈꯨꯏꯒꯈꯨꯍꯤꯛꯀꯦ ꯇꯧꯕꯅꯦꯕ ꯄꯨꯛ ꯉꯥꯏꯇꯕꯗꯨꯒꯤ ꯑꯗꯨ ꯊ ꯀꯥꯟꯁꯤꯗꯅꯦ ꯀꯩꯅꯣꯃ ꯇꯧꯁꯤꯜꯂꯨꯔꯦꯅꯦ ꯑꯩꯗꯣ ꯑꯗꯨꯗꯤ ꯍꯧꯖꯤꯛ ꯁꯤ ꯐꯒꯔꯦ ꯍꯥꯏꯕꯕꯨ ꯑꯩꯕꯨ ꯑꯃꯨꯛ ꯊꯛꯈꯤꯒꯗ꯭ꯔꯣ ꯍꯣꯏꯐꯌꯝꯝꯑꯗꯛꯊꯛ ꯆ꯭ꯔꯤꯀꯥꯟꯁꯤꯗ ꯐꯥꯗꯣꯛꯈ꯭ꯔꯦꯕ ꯑꯗꯨꯕꯨ ꯑꯩꯕꯨ ꯑꯃꯨꯛ ꯊꯛꯀ ꯗ꯭ꯔꯣ ꯇꯧꯏꯁꯤꯕꯨ
ꯁꯦꯝꯖꯤꯜꯂꯨꯔꯒꯅ ꯍꯦꯛ ꯊꯛꯇꯣꯛꯑꯣ ꯈꯪꯉꯨꯔꯦ ꯆꯨꯝ ꯇꯥꯔꯛꯄꯖꯤꯗ ꯑꯩꯗꯤ ꯍꯦꯛꯇ ꯂꯥꯏꯈꯪꯅꯔꯨꯔꯦ
ꯁꯤꯡꯁꯤꯕꯨꯗꯤ ꯑꯩꯅ ꯁꯥꯍꯜꯂꯕ ꯑꯗꯣ ꯁꯦꯝꯅ ꯁꯦꯝꯗ꯭ꯔꯤꯕ ꯑꯗꯣ ꯊꯛ ꯈꯤꯇꯪ ꯊꯛꯀꯦ ꯑꯩꯒꯤ ꯏꯃꯥꯟꯅꯕꯤ ꯑꯃ ꯂꯩꯌꯦꯕ ꯃꯥꯁꯦ ꯂꯥꯀꯈꯤ ꯁꯨ ꯀꯩꯅꯣ ꯇꯧꯋꯦ ꯍꯥꯏꯕ ꯃꯥꯁꯨ ꯄꯨꯛꯁꯨ ꯈꯤꯇꯪ ꯁꯧꯒꯠꯂꯦ ꯍꯥꯏꯕ ꯑꯗꯨꯅ ꯏꯕꯥꯅꯤ ꯈꯔ ꯊꯛ
ꯑꯣ ꯊꯛꯃꯤꯟꯅꯧ ꯊꯛꯃꯤꯟꯅꯧ ꯍꯣꯏ ꯍꯣꯏ ꯊꯁꯦ ꯊꯁꯦ ꯑꯐꯕꯅꯤꯅ ꯀꯩꯁꯨ ꯇꯧꯔꯣꯢꯗ ꯄꯨꯛ ꯅꯥꯔꯁꯨ ꯅꯥꯗ꯭ꯔꯁꯨ ꯊꯛꯄꯗ ꯀꯩꯁꯨ ꯑꯀꯥꯏꯕ ꯂꯩꯔꯣꯏꯕ
ꯑꯈꯣꯏꯒꯤꯗꯤ ꯐꯁꯨ ꯐꯩꯗꯅ ꯃꯤ ꯑꯌꯨꯛ ꯅꯣꯡꯉꯥꯜꯂꯛ ꯊꯛꯄꯗ ꯈꯨꯨꯏ ꯊꯛꯎ ꯑꯗꯨ ꯑꯗꯨ ꯍꯥꯏꯅꯔꯤꯅꯦꯕ ꯑꯗꯨꯏꯗꯨꯅꯅꯦ ꯈꯨꯏꯁꯦ ꯊꯛꯆꯤꯜꯂꯒ ꯏꯁꯥꯡꯁꯦ ꯈꯤꯇꯪ ꯅꯨꯡꯉꯥꯏꯅ ꯂꯩꯅꯉꯥꯏ ꯇꯧꯗ꯭ꯔꯗꯤ ꯌꯥꯗ꯭ꯔꯦ ꯁꯤꯃꯉꯥꯏ ꯇꯕꯋꯦꯁꯦ ꯇꯧꯕꯐꯝ ꯆꯥꯐꯝ ꯑꯃ ꯈꯪꯗꯦ ꯇꯧꯕꯐꯝ ꯈꯪꯗꯦꯕ ꯈꯨꯍꯤꯗꯨꯣ ꯑꯝꯇ ꯂꯥꯝꯕꯤꯔꯛꯑꯣꯁꯏꯌ ꯏꯄꯨꯅꯝꯃꯒ
ꯁꯦꯝꯃꯨ ꯁꯦꯝꯃꯨ ꯁꯦꯝꯃꯨ ꯊꯑꯣꯆ
ꯌꯥꯝ ꯁꯦꯝꯃꯔꯣꯏꯒꯦꯅꯦ
ꯌꯨꯝꯗꯗꯤꯅꯦ ꯑꯩꯈ ꯎꯃꯥ ꯍꯣꯏꯅ ꯂꯩꯕꯅꯤꯅ ꯍꯥꯏꯗꯤ ꯃꯣꯏꯅ ꯈꯔ ꯈꯠꯅ ꯂꯥꯎꯅ ꯈꯔ ꯇꯧꯗꯅ ꯍꯥꯏꯗꯤ ꯑꯥ ꯑꯥꯎ ꯂꯥꯎꯅ ꯈꯣꯠꯅ ꯇꯧꯔꯒ ꯊꯛꯇ꯭ꯔ ꯊꯛꯅꯤꯡꯗ꯭ꯔꯁꯨ ꯑꯩꯈꯣꯏꯅ ꯃꯣꯏꯅ ꯇꯧꯁꯤꯜꯂꯨ ꯑꯗꯨ ꯑꯗꯥ ꯈꯔ ꯇꯧꯔꯒꯁꯨ ꯈꯔꯁꯨ ꯊꯛꯏꯗꯅ ꯂꯩ ꯁꯤꯗꯗꯤ ꯑꯃꯨꯛ ꯑꯗꯨꯁꯨ ꯇꯧꯗ꯭ꯔꯦ ꯑꯗꯩꯗꯤ ꯏꯁꯥꯅ ꯍꯣꯏ ꯑꯗꯨꯗꯅꯦ
ꯆꯔꯤ ꯊꯥꯛꯏ
ꯏꯁꯥꯅ ꯇꯧꯖꯕ ꯑꯃ ꯆꯪꯉꯦꯕ ꯍꯧꯖꯤꯛ ꯆꯥꯎꯁꯨ ꯆꯥꯎꯔꯛꯑꯕꯅꯤꯅ
ꯑꯥ
ꯑꯗꯨꯅꯅꯦ ꯏꯁꯥꯅ ꯍꯧꯖꯤꯛ ꯇꯧꯖꯔꯦ ꯑꯉꯥꯡ ꯃꯆꯥꯥꯗꯧꯉꯥꯛ ꯂꯩꯕꯁꯨ ꯌꯥꯔꯛ ꯇ꯭ꯔꯦꯕ ꯍꯧꯖꯤꯛꯇꯤ ꯈꯔ ꯆꯥꯎꯔꯛꯑꯕꯅꯤꯅ ꯃꯤꯅ ꯐꯖꯅ ꯍꯥꯏꯕꯤꯔꯔꯣꯏꯕ
ꯍꯥꯏꯕꯤꯔꯔꯣꯏ ꯏꯁꯥꯅ ꯆꯥꯗꯣꯛ ꯊꯧꯇꯣꯛꯑꯣ ꯏꯁꯥꯅ ꯁꯤꯟꯖ ꯉꯝꯗ꯭ꯔꯗꯤ ꯇꯣꯛ ꯆꯥꯔꯨꯔꯅꯨ ꯁꯤꯅꯤ ꯃꯣꯏꯅ ꯍꯧꯖꯤꯛ ꯍꯥꯏꯔꯛꯑꯗꯣꯏꯁꯤ ꯑꯍꯟꯈꯩꯅꯒ ꯍꯥꯏꯗꯣꯁꯤ ꯆꯥꯔꯨꯔꯅꯨ ꯇꯣꯛꯑꯣ ꯌꯥꯔꯦꯅ ꯑꯩꯈꯣꯏ ꯃꯥꯗꯒ ꯍꯥꯏ ꯑꯁ ꯃꯣꯏꯁꯤꯗꯤ ꯀꯦꯝꯇ
ꯑ ꯑꯗꯨꯅ ꯇꯧꯔꯤꯁꯦ ꯈꯪꯗꯦꯗ ꯒ꯭ꯌꯥꯟ ꯑꯃ ꯇꯥꯗꯦ ꯅꯨꯡꯉꯥꯏꯔ ꯅꯨꯡꯉꯥꯏꯇ꯭ꯔꯤꯔꯥ ꯄꯪ ꯂꯩ ꯂꯩꯁꯤꯂꯒ ꯈꯔ ꯆꯥ ꯈꯔ ꯊꯛ ꯑꯗꯨ ꯑ ꯂꯥꯏꯔꯤꯛ ꯂꯥꯏꯁꯨꯒꯤ ꯊꯕꯛꯁꯤꯅ ꯏꯌꯥꯎ ꯌꯥꯎꯗꯕꯣꯏ ꯀꯩ ꯑꯣꯏ ꯁꯤꯗꯤ ꯍꯥꯞꯄꯣꯏꯗ꯭ꯔꯣ ꯅꯪꯒꯤꯁꯤ
ꯑꯗꯨꯗꯤꯅꯦ ꯑꯥ ꯃꯈꯥꯗ ꯊꯝꯒꯗꯕ ꯇꯧꯔꯁꯨ ꯌꯥꯕ ꯇꯧꯗ꯭ꯔꯁꯨ ꯌꯥꯕ ꯄꯣꯠꯅꯦ ꯑꯗꯣ
ꯑꯣ ꯃꯥꯔꯥ ꯑꯣ ꯑꯣ ꯑꯣ ꯑꯗꯨꯃꯥꯏꯅ ꯇꯧꯕ꯭ꯔꯥ ꯑꯩꯗꯤ ꯈꯪꯗꯕ ꯑꯩ ꯅꯥꯥꯟꯗꯩ ꯁꯤ ꯀꯩꯅꯣꯁꯤ ꯈꯪꯗꯔ ꯂꯩꯔꯝꯃꯤꯅꯦꯕ ꯂꯥꯏꯔꯤꯛ ꯂꯥꯏꯁꯨꯁꯤꯅ ꯂꯨꯔꯤꯔꯥ ꯆꯥꯕ ꯊꯛꯄꯁꯤꯅ ꯂꯨꯔꯤꯔꯥ ꯍꯥꯏꯕꯁꯦ ꯑꯗꯣ ꯅꯪꯅ ꯉꯁꯤ ꯍꯥꯏꯔꯛꯑꯅꯤꯅ ꯑꯩ ꯈꯪꯉꯦꯀꯣ
ꯆꯥꯕ ꯊꯛꯄꯅ ꯍꯦꯟꯅ ꯃꯔꯨ ꯑꯣꯏꯕ ꯂꯥꯏꯔꯤꯛ ꯇꯒꯤ
ꯑꯣꯏ ꯑꯣꯏ ꯀꯗꯥꯥꯏꯗꯒꯤ ꯆꯥꯕ ꯊꯛꯄ ꯌꯥꯎꯗꯅ ꯍꯛꯆꯥꯡꯁꯤ ꯐꯠꯇꯅ ꯄꯨꯛꯁꯤ ꯍꯥꯡꯉꯒ ꯀꯃꯥꯏꯅ ꯂꯥꯏ ꯄꯥꯗꯣꯏꯅꯣ ꯅ
ꯃꯥꯅꯤ ꯃꯥꯅꯤ ꯑꯋꯥꯥꯏ ꯄꯥꯛꯑꯅꯤ
ꯑꯗꯨꯅꯤ ꯑꯍꯥꯎ ꯑꯍꯥꯎ ꯆꯥꯁꯤꯜꯂꯒ ꯄꯨꯛꯁꯤ ꯊꯜꯍꯜꯂꯒ ꯇꯧꯗꯣꯅꯦꯕ ꯅꯠꯇ꯭ꯔꯗꯤ ꯌꯥꯗꯦꯕ ꯍꯥꯏꯗꯤ ꯍꯧꯖꯤꯛ ꯍꯩꯕ ꯍꯩꯇꯕ ꯑꯩꯈꯣꯏ ꯏꯃꯥꯟꯅꯕꯤꯁꯤꯅ ꯆꯠꯅꯤ ꯁꯦꯝꯁ ꯍꯥꯏꯌꯦ ꯌꯥꯝ ꯍꯩꯕꯩ ꯇꯥꯏꯞꯇ
ꯀꯔꯤ ꯆꯠꯂꯤꯅꯣ ꯁꯦꯝꯗꯣꯏꯁꯦ ꯕꯦꯂꯦꯟꯗ꯭ꯔꯤꯒ ꯆꯥꯅꯕ ꯆꯠꯅꯤ
ꯎ ꯍꯣꯏ ꯀꯔꯤꯗ ꯆꯥꯗꯣꯏꯅꯣꯗꯤ ꯑꯩ ꯈꯤꯇꯪ ꯈꯪꯗꯦ ꯑꯗꯨꯃꯅ ꯆꯥꯅꯤꯡꯕ ꯃꯥꯜꯂꯦ ꯃꯥ ꯆꯠꯅꯤ ꯑꯗꯨꯅ ꯑꯩꯅ
ꯑꯣ ꯁꯦꯃꯜꯂꯨ ꯁꯦꯃꯜꯂꯨ ꯎꯝ
ꯑꯩꯅꯅꯦ ꯁꯦꯝꯗꯣꯏꯁꯤ ꯃꯥꯅ ꯁꯦꯝꯗꯣꯏ ꯅꯠꯇꯦ ꯑꯥ ꯑꯧ
ꯃꯥꯁꯤꯕꯨ ꯊꯕꯛ ꯏꯡꯈꯥꯡꯒ ꯌꯥꯝ ꯁꯤꯜꯂꯤ ꯖꯥꯠꯂꯣꯏ ꯃꯁꯛ ꯃꯁꯥ ꯎꯗ ꯀꯨꯏꯔꯦ ꯋꯥꯔꯤꯒ ꯁꯪꯗꯧꯕ ꯌꯥꯝ ꯀꯨꯏꯔꯦ
ꯑꯣ ꯃꯥꯁꯦ ꯍꯧꯖꯤꯛꯅꯦ ꯀꯩꯅꯣ ꯌꯦꯔꯨꯝ ꯀꯟꯅ ꯉꯧꯔꯤ ꯑꯗꯨ ꯃꯥꯅꯅꯦꯕ ꯆꯠꯅꯤ ꯁꯦꯝꯁꯦ ꯍꯥꯏꯁꯤ ꯑꯗꯨꯅ ꯃꯥꯅ ꯍꯥꯏꯕ ꯀꯥꯟꯗ ꯈꯥꯃꯦꯟꯁꯤꯟꯗꯣ ꯍꯥꯞꯅꯤ ꯍꯥꯏꯌꯦ ꯑꯗꯨꯅ ꯑꯩꯅ ꯍꯧꯖꯤꯛ ꯈꯥꯃꯦꯟꯁꯤꯟ ꯁꯣꯏꯔꯤ ꯆꯠꯅꯤꯗꯨ ꯇꯧꯅꯉꯥꯏ
ꯍ ꯁꯦꯝꯃꯨ ꯁꯦꯝꯃꯨ ꯑꯩꯅꯅꯦ ꯁꯨꯝ ꯃꯥꯗꯣ ꯋꯥꯔꯤ ꯁꯥꯟꯅꯗꯕꯁꯨ ꯀꯨꯏ ꯔꯦ ꯑꯗꯨꯒ ꯁꯨꯝ ꯉꯥꯏꯍꯥꯛ ꯀꯣ ꯁꯨꯝ ꯁꯥꯟꯅꯅꯤꯡꯉꯛꯄ ꯎꯅꯗ ꯌꯥꯝ ꯀꯨꯏꯈ꯭ꯔꯦꯕ ꯈꯪꯉꯕ꯭ꯔ ꯃꯥꯥꯏ ꯑꯩ ꯀꯥꯗꯁꯨ ꯀꯌꯥ ꯂꯩꯇ꯭ꯔꯝꯅꯤꯅ ꯑꯗꯨꯗꯨꯒꯤꯅꯤꯗ ꯑꯩꯅ
ꯇꯣꯛꯑꯁꯤꯔ ꯎꯝ ꯌꯦꯔꯨꯝ ꯑꯣꯏꯅ ꯍꯥꯄꯁꯤꯔ ꯌꯦꯔꯨꯝꯗꯣ ꯑꯣꯏꯅ ꯌꯦꯔꯨꯝꯁꯦ ꯑꯅꯤ ꯑ ꯇꯧꯔꯦ ꯑꯃꯅ ꯇ ꯑꯃꯅꯝ ꯇꯧꯔꯦ
ꯑꯩ ꯊꯝꯃꯒꯦꯀꯣ
ꯍꯣꯏ ꯍꯣꯏ ꯌꯥꯏ ꯌꯥꯏ ꯊꯝꯃꯣ ꯊꯝꯃꯣ
ꯁꯤꯗꯅꯦ